ꯍꯂꯣ꯫
ꯍꯜꯂꯣ ꯍꯂꯣ꯫
ꯍꯜꯂꯣ꯫
ꯍꯜꯂꯣ꯫
ꯂꯣ ꯇꯥꯗ꯭ꯔꯣ?
ꯇꯥꯔꯦ ꯇꯥꯔꯦ ꯇꯥꯔꯦ
ꯀꯃꯥꯏ ꯀꯃꯥꯏ ꯇꯧꯔꯤꯒꯦ ꯏꯇꯥꯎ ꯅꯪꯕꯣ
ꯅꯨꯡꯉꯥꯏꯔꯤꯌꯦ ꯑꯗꯨꯝ ꯄꯍꯤꯡ ꯃꯍꯤꯡꯉꯤ
ꯑꯦꯛꯖꯥꯝꯗꯤ ꯀꯃꯥꯏ ꯀꯃꯥꯏ ꯇꯧꯔꯒꯦ ꯋꯥꯔꯤ ꯈꯛꯇ ꯂꯤꯔꯛꯎꯅꯦ
ꯑꯦꯛꯖꯥꯝ ꯍꯥꯏꯕꯨ ꯑꯗꯨꯝ ꯅꯨꯡꯉꯥꯏꯅ ꯑꯗꯨꯝ ꯊꯥꯈꯤ ꯁꯞꯖꯦꯛ ꯈꯨꯗꯤꯡꯃꯛ ꯂꯣꯏꯗꯤ ꯂꯣꯏꯁꯤꯜꯂꯛꯇꯣꯔꯦ ꯄꯦꯄꯔ ꯑꯍꯨꯝꯃꯨꯛꯇ ꯉꯥꯏꯁꯤꯜꯂꯛꯑꯦ ꯑ ꯄꯦꯄꯔ ꯑꯍꯨꯝ ꯋꯥꯂꯤꯌꯦ ꯅꯪꯗꯤ ꯀꯃꯥꯏꯅ
ꯑꯣ ꯇꯥꯎꯖꯦ ꯋꯥꯔꯤ ꯁꯥꯟꯗꯕ ꯀꯨꯏꯔꯦꯅ ꯀꯃꯥꯏ ꯀꯃꯥꯏꯅ ꯇꯧꯔꯤꯒꯦꯅ ꯐꯣꯟ ꯁꯨꯝ ꯇꯧꯔꯛꯑꯝꯕꯅꯤꯅꯦ
ꯑꯥ ꯀꯨꯏꯔꯦꯅꯦ ꯑꯩꯈꯣꯏ ꯊꯦꯡꯅꯈꯤꯗꯕ
ꯑꯗꯨꯗꯤ ꯀꯨꯏꯔꯦꯅꯦ ꯊꯦꯡꯅꯈꯤꯗꯕ ꯑꯗꯣ ꯏꯃꯨꯡ ꯃꯅꯨꯡꯗꯤ ꯑꯅꯥ ꯑꯌꯦꯛ ꯌꯥꯎꯗꯕ ꯅꯠꯇ꯭ꯔꯣ
ꯌꯥꯎꯗꯤ ꯌꯥꯎꯗꯦ ꯑꯅꯥ ꯑꯌꯦꯛ ꯑꯗꯨꯝ ꯅꯨꯡꯉꯥꯏꯅ ꯑꯗꯨꯝ ꯂꯩꯔꯤ ꯑꯗꯨꯝ ꯃꯤꯅ ꯍꯤꯡꯅꯕ ꯁꯨꯃꯥꯏꯅ
ꯆꯥꯛ ꯏꯁꯤꯡꯗꯤ ꯆꯥꯔꯕ ꯉꯁꯤꯒꯤ
ꯆꯥꯛ ꯏꯁꯤꯡꯁꯦ ꯆꯥꯗ꯭ꯔꯤ ꯀꯟꯅ ꯊꯣꯡꯉꯤ ꯍꯥꯏꯇꯥꯔꯦꯀꯣ
ꯀꯩ ꯏꯟꯖꯥꯡ ꯊꯣꯡꯉꯤꯒꯦ
ꯁꯤꯕꯣꯠ ꯊꯣꯡꯍꯧꯌꯦ ꯅꯣꯏ ꯆꯥꯛꯇꯤ ꯅꯣꯏꯗꯤ ꯆꯥ ꯊꯣꯡꯗ꯭ꯔꯤꯕꯣ
ꯏꯁꯗꯤ ꯆꯥꯛꯀ ꯆꯥꯗ꯭ꯔꯤꯗ ꯉꯁꯤꯗꯤ ꯉꯥꯛꯇꯪ ꯅꯔꯒ ꯆꯥꯔꯒꯦꯅ ꯑꯗꯣ ꯑꯇꯣꯞꯄ ꯊꯕꯛꯇꯤ ꯀꯔꯤ ꯀꯔꯤ ꯆꯠꯂꯤꯒꯦ ꯍꯧꯖꯤꯛꯀꯥꯟꯁꯦ ꯄꯩꯁꯥ ꯊꯣꯛꯄ ꯌꯥꯕ
ꯊꯕꯛ ꯍꯥꯏꯁꯦ ꯀꯩꯁꯨ ꯑꯗꯨꯝ ꯆꯠꯇꯦ ꯀꯣꯂꯦꯖ ꯁꯨꯃꯥꯏꯅ ꯀꯥꯔꯒ ꯌꯨꯝꯗ ꯇꯧꯕ ꯌꯥꯕ ꯊꯕꯛ ꯈꯔ ꯈꯔ ꯑꯗꯨ ꯊꯤꯒꯦ ꯍꯥꯏꯇꯥꯥꯔꯦ ꯄꯥꯔꯠ ꯇꯥꯏꯝ ꯑꯣꯏꯅ
ꯄꯥꯠ ꯇꯥꯏ ꯑꯣꯏꯅ ꯇꯧꯕ ꯌꯥꯕꯁꯦ ꯀꯔꯤ ꯀꯔꯤ ꯂꯩꯒꯦ ꯍꯧꯖꯤꯛꯀꯥꯟꯁꯤꯕꯨ ꯁꯦꯝꯁꯦ ꯄꯥꯏꯗ꯭ꯔꯦꯅꯦ ꯍꯧꯖꯤꯛꯀꯥꯟꯁꯦ
ꯑꯗꯨꯅꯦ ꯄꯥꯇꯥꯡ ꯑꯣꯏꯕ ꯊꯕꯛ ꯌꯥꯕ ꯍꯥꯏꯁꯦ ꯀꯩꯁꯨ ꯑꯗꯨꯝ ꯂꯩꯇꯦꯗ ꯑꯣꯟꯂꯥꯏꯟꯗ ꯑꯗꯨꯝ ꯈꯔ ꯈꯔ ꯀꯔꯤ ꯂꯩꯒꯦꯅ ꯊꯤꯕꯕꯁꯤ ꯅꯠꯇꯅ
ꯄꯩꯁꯥꯁꯦ ꯍꯧꯖꯤꯛꯀꯥꯟꯁꯦ ꯌꯥꯝꯅ ꯋꯥꯅꯔꯦꯅꯦ ꯃꯅꯤꯄꯨꯔ ꯏꯔꯥꯡꯁꯤꯅ ꯃꯔꯣꯝ ꯑꯃ ꯐꯠꯇꯕꯅꯤꯅ
ꯃꯥꯅꯤ ꯃꯤ ꯈꯨꯗꯤꯡꯃꯛ ꯂꯣꯏ ꯋꯥꯅꯔꯕ ꯃꯇꯝꯅꯤ ꯈꯪꯗ꯭ꯦꯗ ꯀꯃꯥꯏꯅꯕꯨ ꯂꯣꯏꯅ ꯄꯩꯁꯥꯒ ꯄꯥꯏꯗꯕ ꯁꯤꯗ ꯅꯪꯗꯤ ꯀꯃꯥꯏ ꯀꯃꯥꯏ ꯍꯤꯡꯏ ꯀꯔꯤ ꯊꯕꯛ ꯀꯔꯤ ꯀꯔꯤ ꯇꯧꯔꯤꯒꯦ ꯍꯧꯖꯤꯛ
ꯑꯁ ꯑꯩꯗꯤ ꯍꯧꯖꯤꯛꯀꯥꯟ ꯀꯔꯤꯝꯇ ꯇꯧꯗ꯭ꯔꯦꯗ ꯀꯣꯂꯦꯖ ꯐꯪꯉꯤ ꯐꯖꯅ ꯀꯥꯗ꯭ꯔꯦ ꯊꯕꯛ ꯑꯣꯏꯅ ꯈꯔ ꯈꯔ ꯅꯣꯡꯃꯒꯤ ꯈꯔ ꯈꯔ ꯆꯠꯂꯦ ꯑꯗꯨ ꯃꯉꯥꯏ ꯄꯩꯁꯥꯁꯨ ꯌꯥꯝ ꯐꯪꯗꯦ ꯀ꯭ꯌꯝꯇ ꯀꯥꯟꯅꯗꯦꯗ ꯑꯗꯨꯅ꯫ ꯅꯪꯗꯤ ꯂꯥꯏꯔꯤꯛꯇꯤ ꯐꯖꯅ ꯑꯗꯨꯝ ꯄꯥꯔꯤꯕ ꯗꯣ ꯆꯥꯡ ꯅꯥꯏꯅ
ꯈꯪꯗꯦꯗ ꯆꯨꯝꯅꯒꯤ ꯑꯗꯨꯝ ꯈꯔ ꯈꯔꯗꯤ ꯑꯗꯨꯝ ꯄꯥꯏꯌꯦ꯫
ꯗꯨꯅꯤꯅꯦ꯫ ꯑꯦ ꯌꯥꯝꯅ ꯄꯥꯕ ꯉꯝꯗ꯭ꯔꯦꯅꯦ ꯍꯧꯖꯤꯛꯀꯥꯟꯁꯦ ꯀꯃꯥꯏꯅ ꯇꯧꯔꯤꯅꯣ ꯈꯪꯗꯦꯅꯦ
ꯑꯗꯨꯅꯦ
ꯑꯗꯨ ꯑ ꯁꯦꯟꯊꯣꯛꯄ ꯌꯥꯕ ꯊꯕꯛꯀ ꯂꯩꯔꯗꯤ ꯈꯔ ꯑꯩꯈꯣꯏꯗꯁꯨ ꯍꯥꯏꯔꯛꯎꯅꯦ
ꯍꯣꯏ ꯍꯣꯏ ꯍꯥꯏꯔꯛ ꯀꯦ ꯍꯧꯖꯤꯛꯇꯤ ꯑ ꯁꯣꯁꯦꯜ ꯃꯦ ꯃꯦꯗꯤꯌꯥꯒꯤ ꯃꯇꯝꯅꯤꯅ ꯌꯨꯠꯀꯤ ꯋꯥꯛ ꯃꯌꯥꯝ ꯑꯃꯁ ꯊꯕꯛ ꯃꯌꯥꯝ ꯑꯃꯁꯨ ꯀꯧꯕꯅꯤꯅ ꯑꯗꯨꯝ ꯊꯤꯔꯤꯌꯦ ꯑꯗꯣ ꯐꯪꯉꯗꯤ ꯑꯗꯨꯝ ꯍꯥꯏꯔꯛꯀꯦ
ꯍꯣꯏ ꯍꯣꯏ ꯑꯗꯨꯃꯥꯏꯅ ꯈꯔ ꯈꯔ ꯍꯥꯏꯔꯛꯇ꯭ꯔꯗꯤ ꯍꯤꯡꯕꯁꯦ ꯌꯥꯝꯅ ꯋꯥꯗꯣꯔꯦꯅꯦ
ꯃꯥꯅꯦ ꯁꯨꯃꯥꯏꯅ ꯈꯔ ꯈꯔ ꯍꯥꯏꯅꯗꯗꯤ ꯀꯅꯥꯒꯤ ꯀꯗꯥꯏꯗꯒꯤ ꯑꯝꯇ ꯉꯝꯅꯔꯔꯣꯏ ꯃꯤꯒꯩꯁꯤ
ꯀꯣꯂꯦꯖ ꯂꯣꯏꯔꯒ ꯃꯈꯥ ꯇꯥꯕꯗꯤ ꯀꯔꯤ ꯀꯔꯤ ꯇꯧꯒꯦ ꯈꯜꯂꯤꯒꯦ
ꯃꯈꯥ ꯇꯥꯕꯁꯦ ꯑꯗꯨꯝ ꯃꯈꯥ ꯑꯗꯨꯝ ꯇꯝꯗꯒꯦꯅ ꯈꯜꯂꯦ ꯑꯥ ꯐꯥꯎꯕ ꯑꯦꯝꯃꯦꯒ ꯀꯥꯈꯤꯒꯦꯅꯗꯤ ꯈꯜꯂꯤ
ꯑꯦꯝꯃꯦꯒ ꯀꯔꯒ ꯑꯁ ꯑꯩꯗꯤ ꯂꯥꯏꯔꯤꯛꯁꯦ ꯇꯝꯕꯁꯦ ꯉꯝꯗꯧꯕ ꯃꯥꯟꯗ꯭ꯔꯦꯅꯦ ꯑꯗꯨꯅ ꯑꯩꯗꯤ ꯕꯤ ꯑꯦꯁꯤ ꯂꯣꯏꯔꯒ ꯂꯥꯏꯔꯤꯛꯁꯦ ꯇꯝꯕꯨ ꯇꯝꯕꯁꯦ ꯇꯣꯛ ꯇꯧ ꯃꯥꯜꯂꯦ ꯑꯇꯣꯞꯄ ꯑꯦꯛꯖꯥꯝ ꯀꯩꯀꯥ ꯊꯥꯅꯕ ꯂꯥꯏꯔꯤꯛ ꯑꯣꯏꯅ ꯄꯥꯔꯒ ꯂꯩꯔꯁꯤꯔꯅ ꯈꯜꯂꯤ ꯑꯗꯨ ꯄꯣꯛꯀꯤꯗꯤ ꯈꯪꯗꯦ ꯍꯥꯏꯗꯤ ꯑꯇꯣꯞꯄ ꯑꯗꯨꯝ ꯃꯈꯥ ꯇꯝꯗꯕꯁꯨ ꯌꯥꯏ ꯍꯧꯖꯤꯛꯀꯤ ꯑꯣꯏꯅꯗꯤ ꯋꯥꯈꯟꯁꯦ ꯑꯔꯦꯞꯄ ꯂꯩꯇ꯭ꯔꯤ ꯍꯥꯏꯇꯥꯔꯦ
ꯑꯣ ꯌꯥꯝ ꯐꯕ ꯈꯣꯡ ꯊꯥꯡꯅꯤ
ꯑꯗꯣ ꯍꯧꯖꯤꯛꯀꯥꯟꯁꯦ ꯑꯩꯁꯦ ꯇꯨꯝꯕꯁꯦ ꯌꯥꯝ ꯌꯥꯗ꯭ꯔꯦ ꯑꯗꯣ ꯇꯨꯝꯕꯁꯦ ꯈꯔ ꯈꯔ ꯉꯟꯅ ꯇꯨꯝꯅꯕ ꯏꯇꯥꯎꯅ ꯈꯪꯕ ꯈꯔ ꯁꯥꯡꯅ ꯑꯝꯇ ꯍꯥꯏꯔꯛꯎꯗꯅ ꯈꯔ ꯁꯥꯡꯅ ꯑꯝꯇ ꯇꯨꯝꯕ ꯌꯥꯅꯕ ꯍꯧꯖꯤꯛꯀꯥꯟꯁꯦ ꯇꯨꯝꯕ ꯁꯨꯡꯌꯥ ꯌꯥꯗꯦ ꯗꯔ꯭ꯦꯅꯦ
ꯑꯥ ꯆꯍꯤ ꯃꯇꯥꯡꯗꯨꯅꯁꯨ ꯑꯌꯥꯝꯕꯅꯦꯕꯀꯣ
ꯎꯝ
ꯑꯗꯣ ꯅꯪ ꯈꯛꯇꯅ ꯊꯣꯛꯄ ꯄ꯭ꯔꯣꯕ꯭ꯂꯦꯝ ꯅꯠꯇꯦꯗ ꯑꯗꯣ ꯑꯩꯈꯣꯏ ꯂꯣꯏ ꯅꯃꯛꯇ ꯊꯣꯛꯑꯦ ꯑꯗꯣ ꯉꯟꯅ ꯇꯨꯝꯕꯁꯤꯕꯨꯗꯤ ꯌꯥꯝ ꯐꯩꯌꯦ ꯑꯗꯣ ꯊꯦꯡꯅ ꯇꯨꯝꯕꯒꯤ ꯃꯔꯝꯁꯤꯗꯤ ꯀꯌꯥ ꯈꯪꯗꯦ
ꯑꯁ ꯉꯟꯅ ꯇꯨꯝꯕꯁꯤꯗꯤ ꯉꯟꯅ ꯇꯨꯝꯕꯁꯤꯗꯤ ꯑꯈꯣꯏ ꯌꯥꯝ ꯀꯥ ꯍꯦꯟꯅꯕꯨꯗꯤ ꯉꯝꯗ꯭ꯔꯦ ꯑꯗꯣ ꯇꯨꯝꯗꯕ ꯌꯥꯗꯕꯁꯤꯅꯦ ꯃꯊꯥ ꯁꯥꯔꯤꯁꯦ
ꯃꯥꯅꯦ ꯋꯥꯈꯜ ꯏꯁꯇ꯭ꯔꯦꯁ ꯂꯩꯕꯗꯣ ꯌꯥꯝꯅ ꯇꯨꯝꯊꯕꯗꯤ ꯌꯥꯗꯕꯅꯤ
ꯍꯣꯏ ꯑꯗꯨꯝ ꯑꯗꯨꯝꯃꯁꯨ ꯂꯩ ꯑꯗꯣ ꯏꯇꯥꯎꯗꯤ ꯀꯣꯏꯕ ꯂꯥꯡꯕꯒꯗꯤ ꯏꯆꯠ ꯆꯠꯇ꯭ꯔꯕꯣ ꯀꯃꯥꯏꯅ ꯇꯧꯔꯒꯦ ꯍꯧꯖꯤꯛꯀꯥꯟꯁꯤꯕꯣ
ꯑꯁ ꯍꯧꯖꯤꯛꯀꯥꯟꯗꯤ ꯀꯣꯏꯕ ꯂꯥꯟꯕꯒ ꯈꯪꯗ꯭ꯔꯦ ꯂꯩꯌꯦ ꯐꯤꯕꯝꯗꯨꯗꯩꯗ ꯁꯦꯜ ꯁꯦꯜꯁꯨ ꯊꯣꯛꯇꯕꯅꯤꯅ ꯁꯦꯜ ꯊꯣꯛꯅꯅꯕ ꯂꯝꯕꯤ ꯊꯤꯕꯗ ꯑꯋꯥꯕ ꯑꯝꯅꯦ ꯑꯣꯏꯔꯤꯁꯦ
ꯑꯗꯨꯅꯦ ꯁꯦꯟꯁꯦ ꯍꯧꯖꯤꯛ ꯌꯥꯝ ꯋꯥꯅꯔꯦꯅ ꯇꯧꯔꯤꯁꯦ ꯑ ꯑꯇꯣꯞꯄ ꯀꯩꯀꯩ ꯇꯧꯅꯤꯡꯕ ꯈꯣꯠꯅꯤꯡꯕꯒꯗꯤ ꯐꯥꯎꯗꯕ꯭ꯔꯣ ꯍꯥꯏꯗꯤ ꯂꯥꯏꯔꯤꯛ ꯇꯝ ꯇꯝꯅꯒ
ꯑꯗꯨꯅꯦ ꯂꯥꯏꯔꯤꯛ ꯇꯝ ꯇꯝꯅ ꯄꯥꯠ ꯇꯥꯏꯝ ꯑꯣꯏꯕ ꯌꯥꯕ ꯄꯨꯡ ꯈꯔ ꯇꯧꯕ ꯌꯥꯕ ꯀꯣꯂꯦꯁꯀ ꯍꯜꯂꯛꯑꯒ ꯈꯣꯠꯄ ꯌꯥꯕ ꯊꯕꯛ ꯈꯔ ꯁꯨꯝ ꯁꯨꯝ ꯌꯦꯡ ꯑꯣꯂꯥꯏꯟ
ꯊꯥꯏꯅ ꯋꯥꯔꯤꯒ ꯑꯗꯨꯝ ꯈꯔ ꯈꯔ ꯏꯗꯅ ꯈꯣꯠꯇꯅ ꯌꯥꯝ ꯇꯧꯋꯤ ꯑꯗꯣ ꯍꯧꯖꯤꯛꯁꯨ ꯑꯗꯨꯝ ꯇꯧꯔꯤꯕ ꯀꯃꯥꯏꯅ ꯇꯧꯒꯦ
ꯍꯣꯏ ꯍꯧꯖꯤꯛꯁꯨ ꯑꯗꯨꯝ ꯈꯔ ꯈꯔ ꯏꯔꯤꯌꯦ ꯍꯥꯏꯇꯥꯔꯦ ꯑꯗꯣ ꯍꯧꯖꯤꯛꯀꯥꯟꯁꯦ ꯋꯥꯔꯤ ꯏꯕ ꯇꯝꯕꯗꯤ ꯏꯁꯪ ꯁꯪꯗ꯭ꯔꯦ ꯁꯪꯗꯦ ꯍꯥꯏꯕꯒꯤ ꯃꯔꯝꯗꯤ ꯑ ꯑ ꯊꯕꯛ ꯑꯃ ꯀꯩ ꯑꯃ ꯊꯤꯅꯅꯕꯀꯣ ꯍꯦꯟꯅ ꯍꯣꯠꯅꯕꯗꯀꯣ
ꯑ
ꯑꯗꯨꯅ ꯈꯪꯗ꯭ꯔꯦ ꯋꯥꯈꯜꯁꯤꯁꯨ ꯌꯥꯝ ꯆꯔꯥꯡꯅꯩꯌꯦ ꯍꯥꯏꯕꯗꯤ ꯊꯕꯛ ꯑꯃ ꯐꯪꯅꯕ ꯍꯥꯏꯗꯤ ꯁꯦꯟꯊꯣꯛ ꯂꯝꯕꯤ ꯂꯩꯔꯛꯇꯕꯁꯦ ꯌꯥꯝ ꯋꯥꯔꯦꯕ ꯍꯧꯖꯤꯛ ꯃꯇꯝꯁꯤꯗ ꯃꯅꯤꯄꯨꯔꯒꯤ ꯏꯔꯥꯡꯁꯤꯅꯁꯨ ꯃꯔꯝ ꯑꯣꯏꯔꯒ
ꯃꯥꯅꯦ ꯃꯥꯅꯤ ꯏꯇꯥꯎꯁꯦ ꯊꯥꯏꯅꯗꯩꯁꯦ ꯏꯕ ꯈꯣꯠꯄꯁꯦ ꯌꯥꯝ ꯄꯥꯝꯖꯕꯅꯤꯅꯦ ꯑꯗꯨꯝ
ꯎꯝ
ꯋꯥꯔꯤꯔꯤ ꯑꯃ ꯊꯥꯏꯅ ꯏꯕꯗꯣ ꯄꯥꯍꯟꯅꯦꯒ ꯍꯥꯏꯈꯤꯕꯗꯣ ꯄꯥꯍꯟꯈ꯭ꯔꯕ ꯀꯃꯥꯏꯅ ꯇꯧꯕꯅꯣ ꯑꯩꯈꯣꯏꯁꯨ ꯉꯥꯏꯔꯕꯅꯤꯅ ꯇꯥꯒꯦꯅ
ꯑꯥ ꯄꯥꯍꯟ ꯄꯥꯍꯟ ꯄꯥꯕ ꯈꯔꯕꯨꯗꯤ ꯍꯧ ꯈꯕ ꯑꯗꯣ ꯗꯥꯏꯔꯦꯛ ꯑꯣꯏꯅ ꯑꯣꯐꯤꯁꯦꯜ ꯑꯣꯏꯅ ꯊꯥꯕꯗꯤ ꯊꯥꯗꯣꯔꯛꯇ꯭ꯔꯤ ꯀꯨꯋ ꯑꯊꯨꯕꯗꯕꯨꯗꯤ ꯊꯥꯗꯣꯔꯛꯑꯅꯤ
ꯑ ꯉꯥꯏꯕꯅꯤꯅꯦꯈꯣꯏꯁꯨꯗ ꯑꯣ ꯑꯇꯣꯞꯄ ꯁ꯭ꯀꯨꯜ ꯀꯩꯅꯣ ꯀꯣꯂꯦꯖꯀꯤ ꯊꯦꯡꯅꯕ ꯑꯅꯧꯕ ꯊꯦꯡꯅꯕ ꯑꯣꯖꯥꯈꯩꯗꯨꯗꯤ ꯅꯨꯡꯉꯥꯏꯕ꯭ꯔꯥ ꯀꯃꯥꯏꯅ ꯇꯧꯒꯦ ꯂꯣꯏꯅ
ꯑ ꯍꯣꯏ ꯑ ꯗꯨꯝ ꯅꯨꯡꯉꯥꯏꯌꯦ ꯍꯥꯏꯗꯤ ꯀꯣꯂꯦꯁ ꯀꯥꯔꯛꯄꯒ ꯀꯣꯂꯦꯁꯀꯤ ꯑꯣꯖꯥꯒ ꯁ꯭ꯀꯨꯜꯒꯤ ꯑꯣꯖꯥꯒꯖꯦ ꯌꯥꯝ ꯈꯦꯠꯅꯔꯦꯕꯀꯣ ꯑꯗꯨꯒ ꯇꯤꯆꯤꯡ ꯏꯁꯇꯥꯏꯜꯖꯨ ꯌꯥꯝ ꯈꯦꯠꯅꯔꯦ ꯍꯥꯏꯗꯤ ꯏꯁꯇꯦꯟꯗꯠꯁꯦ ꯑ ꯀꯣꯂꯦꯖꯀꯤ ꯍꯥꯌꯌꯔ ꯂꯦꯚꯦꯜꯗ ꯇꯥꯛꯂꯛꯏ ꯑꯗꯨꯅ ꯁ꯭ꯀꯨꯜ ꯀꯣꯂꯦꯖꯀꯤꯗꯤ ꯑꯗꯨꯒ ꯁ꯭ꯀꯨꯜꯒꯤꯁꯤꯅ ꯑꯃꯨꯛ ꯆꯨꯝꯅ ꯁꯨꯝ ꯆꯥꯡ ꯑꯃꯗ ꯑꯗꯨꯝ ꯇꯥꯏꯌꯦꯕꯀꯣ ꯑꯗꯣ ꯑꯩꯅ ꯀꯣꯂꯦꯖ ꯍꯦꯛ ꯀꯥꯔꯛꯄ ꯃꯤꯀꯨꯞꯇꯨꯗꯗꯤ ꯉꯁꯥꯏꯒꯤ ꯀꯣꯂꯦꯖꯇ ꯇꯥꯛꯕ ꯑꯣꯖꯥꯁꯤꯡꯅ ꯇꯥꯛꯏꯕ ꯂꯥꯏꯔꯤꯛ ꯇꯥꯛ ꯑꯩꯈꯣꯏꯒꯤ ꯃꯑꯣꯡꯁꯦ ꯌꯥꯝ ꯈꯦꯠꯅꯔꯛꯄꯗꯣ ꯑꯗꯨꯅ ꯃꯇꯝ ꯍꯦꯛ ꯍꯧꯔꯛꯄꯗꯨꯗꯗꯤ ꯈꯤꯇꯪ ꯆꯃꯝꯅꯕ ꯄꯣꯛꯈꯤꯕ ꯃꯇꯥꯡꯁꯨ ꯌꯥꯎꯋꯦꯕꯀꯣ ꯑꯗꯣ ꯍꯧꯖꯤꯛ ꯈꯔ ꯀꯨꯏꯔꯕꯔꯕꯅꯤꯅ ꯁꯨꯝ ꯁꯨꯝ ꯉꯝꯃꯦ ꯍꯥꯏꯇꯥꯔꯦ ꯑꯗꯒꯤ ꯑꯣꯖꯥꯁꯤꯡꯒ ꯁꯛꯈꯪ ꯃꯥꯏꯈꯪꯅꯕ ꯑꯗꯨꯝ
ꯑꯣꯖꯥꯒ ꯂꯣꯏꯅꯕꯁꯤꯕꯨ ꯅꯍꯥꯟꯋꯥꯏꯒ ꯌꯥꯝ ꯈꯦꯠꯅꯔꯝꯗꯧꯗꯤ ꯃꯥꯥꯟꯜꯂꯤ ꯑꯗꯣ ꯌꯥꯝ ꯐꯩ ꯍꯧꯖꯤꯛ ꯃꯌꯥꯝꯅ ꯍꯦꯟꯅ ꯐꯩ ꯍꯥꯏꯗꯣꯏꯔꯥ ꯀꯃꯥꯏꯅ ꯍꯥꯏꯗꯣꯏꯔꯥ ꯅꯨꯡꯉꯥꯏꯔꯤꯕꯁꯦ
ꯁꯀꯜꯣ ꯑꯗꯒꯤ ꯑꯣꯖꯥꯁꯤꯡꯒꯤ ꯃꯔꯛꯇꯁꯨ ꯑꯣꯏꯔꯣ ꯈꯪꯗꯦ ꯑꯅꯧꯕ ꯄꯨꯟꯁꯤ ꯑꯃꯒꯤ ꯇꯥꯏꯞꯇ ꯀꯩ ꯍꯥꯏꯅꯤ ꯏꯁꯥꯒꯤ ꯀ꯭ꯂꯥꯁ ꯇꯨꯋꯜꯞ ꯇꯦꯟꯗꯇ ꯂꯩꯔꯝꯕꯗꯣ ꯏꯆꯝ ꯆꯝꯅ ꯑꯗꯨꯝ ꯑꯉꯥꯡ ꯇꯨꯌꯦꯜꯐ ꯐꯥꯎꯁꯤꯗꯤ ꯑꯗꯨꯝ ꯏꯉꯥꯎ ꯉꯥꯎꯅ ꯂꯩꯔꯝꯕꯅꯦꯕꯀꯣ ꯑꯗꯨꯒ ꯑꯩꯅ ꯀꯣꯂꯦꯖ ꯂꯥꯏꯐꯁꯦ ꯍꯦꯛ ꯆꯪꯉꯛꯄꯁꯤꯗꯒꯤ ꯍꯥꯏꯗꯤ ꯑꯅꯧꯕ ꯄꯨꯟꯁꯤ ꯑꯃ ꯂꯥꯛꯄ ꯏꯁꯇꯥꯏꯜꯗ ꯇꯧꯋꯦꯕ ꯍꯥꯏꯗꯤ ꯑ ꯑꯅꯧ ꯑꯅꯧꯕ ꯃꯤ ꯃꯌꯥꯝ ꯑꯃ ꯊꯦꯡꯅꯔꯛꯑꯦ ꯑꯣꯖꯥ ꯐꯪꯉꯦ ꯍꯥꯏꯗꯤ ꯃꯈꯣꯏꯒꯤ ꯑꯋꯥꯡꯕꯤ ꯂꯦꯕꯦꯜ ꯑꯋꯥꯡꯕ ꯂꯦꯕꯦꯜꯗ ꯄꯜꯛꯄꯅꯤ ꯑꯩꯣꯏ ꯀꯥ ꯍꯦꯟꯅ ꯈꯪꯕ ꯍꯦꯟꯒꯠꯂꯛ ꯐꯨꯗꯣꯠ ꯁꯃꯥꯏ ꯇꯧꯋꯦ ꯑꯗꯒꯤ ꯃꯤ ꯃꯌꯥꯝ ꯑꯃ ꯄꯨꯜꯂꯛꯄꯗꯒꯤ ꯄꯔꯁꯅꯦꯂꯤꯇꯤꯁꯨ ꯌꯥꯝ ꯍꯦꯟꯒꯠꯂꯦ ꯑꯗꯒꯤ ꯏꯁꯇꯦꯖ ꯑꯦꯟꯖꯥꯏꯇꯤ ꯏꯁꯇꯦꯖ ꯏꯁꯇ꯭ꯔꯦꯁ ꯂꯩꯕꯗꯨꯁꯨ ꯀꯌꯥꯃꯨꯛ ꯇꯧꯗ꯭ꯔꯦ ꯍꯥꯏꯗꯤ ꯃꯇꯝ ꯃꯇꯝꯒꯤ ꯀꯣꯂꯦꯖꯇꯨꯗ ꯁꯤꯜꯂꯛꯄ ꯄ꯭ꯔꯣꯒ꯭ꯔꯥꯝ ꯑꯗꯒꯤ ꯈꯪꯗꯦ ꯀꯩꯅꯣꯝꯃ ꯁꯤꯜꯂꯛꯄꯗ ꯑꯗꯨꯝ ꯑꯗꯨꯝ ꯁꯔꯨꯛ ꯌꯥꯕꯗ ꯑꯗꯨꯝ ꯀꯩ ꯍꯥꯏꯅꯤ ꯏꯁꯇ꯭ꯔꯦꯁ ꯅꯠꯇꯦ ꯏꯁꯇ꯭ꯔꯦꯁ ꯏꯁꯇꯦꯁ ꯊꯣꯛꯄꯒꯤ ꯑꯀꯤꯕꯗꯣ ꯑꯗꯨ ꯐꯥꯎꯔꯛꯇ꯭ꯔꯦ ꯍꯥꯏꯇꯥꯔꯦ ꯊꯥꯏꯅ ꯀ꯭ꯂꯥꯁ ꯀꯥꯔꯛꯄꯗ ꯑꯗꯒꯤ ꯍꯥꯏ ꯁ꯭ꯀꯨꯜꯗꯒ ꯃꯤꯃꯥꯡ ꯃꯤꯃꯥꯡꯗ ꯊꯣꯛꯑ ꯋꯥ ꯉꯥꯡ ꯉꯝꯗꯕꯗꯣ ꯑꯗꯣ ꯍꯧꯖꯤꯛꯄꯨꯗꯤ ꯑꯗꯨꯝ ꯉꯝꯃꯦ ꯍꯣꯏ ꯑꯗꯨꯃꯥꯏꯅ ꯍꯥꯏꯅꯤ
ꯑꯣ ꯑꯗꯨ ꯇꯧꯋꯦ ꯍꯟꯗꯛ ꯖꯒꯣꯏꯒ ꯁꯥꯈꯤꯕ ꯎ ꯎꯒꯤꯒꯨꯝ ꯇꯧꯋꯅꯦ ꯑꯗꯣ ꯀꯃꯥꯏꯅ ꯇꯧ ꯀꯩꯅꯣꯗꯨꯅ
ꯒꯤ ꯀꯩꯅꯣꯅꯦꯕꯀꯣ ꯀꯣꯂꯦꯖꯀꯤ ꯑꯣꯏꯕ ꯋꯤꯛ ꯁꯤꯟꯕꯅꯦꯕ ꯋꯤꯛ ꯁꯤꯟꯕꯗꯨꯗ ꯁꯥꯈꯤꯕꯅꯦ ꯍꯥꯏꯇꯥꯔꯦ ꯀꯜꯆꯔꯦꯜꯒꯤꯅꯦ ꯍꯥꯏꯇꯥꯔꯦꯀꯣ
ꯑꯗꯣ ꯑꯗꯨꯗ ꯌꯥꯎꯃꯤꯟꯅꯈꯤꯕ ꯃꯤꯈꯩꯗꯣ ꯑꯗꯨꯝ ꯍꯥꯏꯗꯤ ꯃꯔꯨꯞꯀ ꯑꯗꯨꯝ ꯀ꯭ꯂꯥꯁ ꯄꯨꯟꯕ ꯈꯣꯠꯄ ꯑꯗꯨꯝꯕ ꯉꯥꯛꯇꯔꯣ ꯀꯃꯥꯏꯅ ꯇꯧꯒꯦ
ꯑꯩꯒꯤ ꯃꯔꯨꯞ ꯍꯥꯏ ꯇꯥꯔꯗꯤꯀꯣ ꯑꯩꯒ ꯕꯦꯁ ꯃꯥꯟꯅꯕ ꯑꯅꯤ ꯈꯛꯇꯅꯦ ꯑꯩꯈꯣꯏꯅꯤ ꯑꯗꯨꯒ ꯑꯇꯩꯗꯤ ꯁꯦꯅꯤꯌꯔꯒ ꯖꯨꯅꯤꯌꯔꯒ ꯉꯥꯛꯇꯅꯦꯕꯀꯣ ꯑꯗꯨꯒ ꯑꯩꯅ ꯖꯒꯣꯏꯗꯣ ꯁꯥꯕꯒꯤꯀꯣ ꯇꯝꯕ ꯃꯇꯝꯗ ꯌꯥꯝ ꯅꯨꯡꯉꯥꯏꯕ ꯖꯔꯅꯤ ꯑꯃ ꯑꯣꯏ ꯍꯥꯏꯇꯥꯔꯦ ꯍꯥꯏꯗꯤ ꯍꯔꯥꯎ ꯍꯔꯥꯎ ꯅꯣꯛꯇꯅ ꯖꯒꯣꯏ ꯇꯝꯕ ꯑꯣꯖꯥꯒ ꯂꯥꯛꯑꯀꯥꯟꯗ ꯖꯒꯣꯏ ꯑꯩꯗꯤ ꯖꯒꯣꯏꯁꯦ ꯀꯌꯥ ꯍꯒꯟꯗꯦꯕꯀ ꯑꯗꯨꯒ ꯀꯜꯆꯔꯦꯜ ꯍꯥꯏ ꯇꯕꯨ ꯃꯈꯜ ꯃꯈꯜꯅꯤ ꯑꯗꯒꯤ ꯃꯥꯒꯤ ꯃꯥꯒꯤ ꯇꯣꯉꯥꯟ ꯇꯣꯉꯥꯟꯕ ꯖꯒꯣꯏꯗꯨꯒꯤ ꯑ ꯃꯑꯣꯡ ꯂꯩꯖꯔꯤꯅꯤ ꯑꯗꯒꯤ ꯃꯑꯣꯡꯁꯤꯡꯗꯨꯒꯤ ꯃꯃꯤꯡꯁꯨ ꯂꯩꯗꯅ ꯆꯝꯄ꯭ꯔꯥ ꯂꯩꯕ ꯀꯥꯏꯅ ꯖꯒꯣꯏ ꯃꯈꯜ ꯃꯌꯥꯝ ꯂꯩꯕꯗ
ꯑꯥ
ꯑꯗꯨ ꯁꯥꯔꯛꯄ ꯃꯇꯝꯗ ꯑꯩꯒꯤ ꯑꯍꯥꯟꯕ ꯑꯣꯏꯅ ꯊꯣꯛꯂꯛꯄꯅꯤꯅꯦ ꯀꯩ ꯍꯥꯏꯅꯤ ꯏꯁꯥꯗꯒ ꯈꯤꯇꯪ ꯍꯩꯇꯕ ꯑꯗꯒꯤ ꯄꯥꯈꯠꯄ ꯑꯩꯕꯨ ꯍꯩꯔꯣꯏꯗ꯭ꯔꯥ ꯒꯗ꯭ꯔꯥ ꯀꯥꯏꯗ ꯑꯗꯨ ꯈꯟꯖꯥꯟꯅꯕ ꯌꯥꯝ ꯌꯥꯎꯋꯦ ꯑꯗꯨꯒ ꯑꯣꯖꯥꯅꯒ ꯖꯒꯣꯏꯗꯣ ꯇꯥꯛꯄ ꯃꯇꯝꯗ ꯀꯩ ꯍꯥꯏꯅꯤ ꯑꯩꯅ ꯍꯩꯌꯨ ꯌꯥꯗꯕꯗꯣ ꯑꯗꯨꯒ ꯏꯁꯥꯅꯒ ꯌꯨꯝꯗꯒ ꯄ꯭ꯔꯦꯛꯇꯤꯁꯀ ꯇꯧꯖꯔꯒ ꯑꯗꯨꯝ ꯍꯩꯒꯠꯂꯛꯄꯗꯣ ꯑꯗꯨꯣ ꯑꯗꯨꯥꯏꯅ ꯂꯥꯛꯑꯦ ꯑꯗꯨꯒ ꯖꯒꯣꯏ ꯑꯩꯈꯣꯏꯅ ꯌꯥꯝꯗ꯭ꯔꯕ ꯗ ꯑ ꯍꯥꯐ ꯃꯟꯗꯤ ꯖꯒꯣꯏ ꯁꯥꯕꯁꯦ ꯇꯝꯃꯝꯗꯧ ꯃꯥꯜꯂꯦ ꯅꯨꯡꯇꯤꯒꯤ ꯑꯌꯨꯛ ꯑꯌꯨꯛꯇꯒꯤꯅ ꯑꯗꯨꯝ ꯅꯨꯡꯗꯥꯡꯋꯥꯏꯔꯝ ꯐꯥꯎꯁꯦ ꯍꯣꯏ ꯃꯔꯛ ꯃꯔꯛꯇ ꯂꯩꯕꯥꯛꯀꯤ ꯏꯔꯥꯡꯅ ꯌꯥꯔꯛ ꯇꯟꯅ ꯆꯠꯇꯕ ꯑꯗꯒꯤ ꯒꯤ ꯁꯉꯛꯇꯕ ꯃꯇꯝ ꯌꯥꯎꯕꯨꯗꯤ ꯆꯠꯇꯕꯕꯨꯗꯤ ꯌꯥꯎꯋꯦꯕꯀꯣ ꯑꯗꯣ ꯑꯌꯥꯝꯕ ꯃꯇꯝꯗ ꯖꯒꯣꯏꯗꯨꯒꯤ ꯊꯣꯛꯅꯕꯗꯤ ꯃꯌꯥꯝ ꯑꯃ ꯇꯝꯈꯤ ꯑꯗꯣ ꯈꯪꯗꯦ ꯑꯅꯧꯕ ꯑꯃꯗꯤ ꯑꯣꯏꯈꯤ ꯍꯥꯏꯗꯤ ꯑꯩꯒꯤ ꯐ꯭ꯔꯦꯟ ꯁꯥꯔꯀꯜꯗꯕꯨ ꯑꯣꯏꯔꯣ ꯑꯩꯒꯤ ꯃꯤ ꯍꯦꯟꯒꯠꯂꯦ ꯍꯥꯏꯇꯥꯔꯦ ꯀꯣꯂꯦꯖꯇ ꯂꯩꯔꯝꯕꯗꯣ ꯑꯩ ꯑꯅꯧꯕ ꯖꯨꯅꯤꯌꯔ ꯃꯌꯥꯝ ꯑꯃꯁꯨ ꯈꯪꯕ ꯐꯪꯉꯦ ꯑꯗꯒꯤ ꯈꯪꯅꯗꯕ ꯁꯦꯅꯤꯌꯔ ꯃꯌꯥꯝꯁꯨ ꯈꯪꯉꯨ ꯐꯪꯉꯦ ꯑꯗꯒꯤ ꯃꯣꯏꯗꯒꯤ ꯅꯣꯂꯦꯁ ꯃꯌꯥꯝ ꯑꯃꯁꯨ ꯂꯩꯍꯧꯔꯦ ꯇꯗꯒꯤ ꯀꯜꯆꯔꯒꯤ ꯃꯔꯝꯗꯁꯨ ꯑꯩꯅ ꯁꯥꯔꯨꯕ ꯖꯒꯣꯏꯗꯨꯅ ꯃꯔꯝ ꯑꯣꯏꯔ ꯈꯔꯁꯨ ꯈꯪꯕ ꯉꯝꯃꯦ ꯈꯪꯗꯦ ꯑꯗꯣ ꯁꯤꯒꯤ ꯁꯥꯔꯨꯕ ꯖꯒꯣꯏ ꯁꯤꯅ ꯑꯩꯉꯣꯟꯗ ꯑꯣ ꯀꯩꯍꯥꯏꯅꯤ ꯑ ꯌꯥꯝꯅ ꯀꯥꯟꯅꯕ ꯑꯃ ꯍꯥꯏꯇꯥꯔꯦ ꯑꯗꯒꯤ ꯃꯤ ꯃꯌꯥꯝ ꯑꯃꯁꯨ ꯄꯨꯟꯕ ꯍꯦꯟꯒꯠꯂꯦꯗꯅ ꯑꯗꯨꯃꯥꯏꯟ ꯇꯧꯋꯦ
ꯗꯩ ꯑꯩꯗꯤ ꯀꯣꯂꯦꯖꯁꯦ ꯄꯥꯛꯅ ꯀꯥꯗ꯭ꯔꯝꯤꯅ ꯁꯨꯝꯕꯒꯤ ꯀꯥꯟꯅꯕꯁꯤꯗ ꯑꯝꯇ ꯐꯪꯗ꯭ꯔꯕꯅꯤꯅ ꯁꯣꯝꯗ ꯊꯕꯛ ꯆꯠꯇꯅ ꯈꯣꯠꯇꯅ ꯑꯗꯨꯝ ꯇꯧꯔ ꯂꯩꯔꯝꯤꯅ ꯏꯇꯥꯑꯣ ꯍꯣꯏꯗꯤ ꯁꯨꯝꯕꯩ ꯀꯥꯟꯅꯕꯁꯦ ꯐꯪ ꯐꯪꯉꯝꯃꯦ ꯍꯥꯏꯇꯥꯔꯦ ꯍꯥꯟꯅꯗꯒꯤ ꯍꯦꯟꯅ
ꯎꯝ ꯍꯣꯏ ꯍꯣꯏ ꯁꯤꯒꯨꯝꯕꯁꯤꯁꯨ ꯈꯔ ꯈꯔ ꯌꯥꯎꯒꯗꯕꯅꯦ ꯑꯗꯨꯕꯨ ꯊꯕꯛꯄꯨꯗꯤ ꯊꯤꯗꯕꯗꯤ ꯌꯥꯗꯦ ꯍꯥꯏꯗꯤ ꯕꯗꯤ ꯄꯩꯁꯥ ꯌꯥꯝꯅ ꯄꯥꯏꯕ ꯏꯃꯨꯡ ꯃꯅꯨꯡ ꯑꯃꯠꯇ ꯅꯠꯇꯝꯅꯤꯅꯀꯣ
ꯍꯣꯏ ꯃꯥꯅꯤ ꯃꯥꯅꯤ ꯍꯣꯏ ꯏꯇꯥꯎ ꯑꯗꯨꯗꯤ ꯑꯃꯨꯛ ꯃꯇꯨꯡꯗ ꯑꯃꯨꯛ ꯊꯦꯡꯔ ꯑ ꯄꯥꯎ ꯐꯥꯎꯔꯛꯑꯒꯦ ꯉꯁꯤꯒꯤꯗꯤ ꯑ ꯊꯝꯖꯔꯒꯦ